ꯇꯥꯔꯕꯣ
ꯁꯤꯗ ꯇꯥꯕ꯭ꯔꯣ
ꯇꯥꯔꯦ ꯀꯩꯅꯣ ꯂꯥꯜꯂꯛꯏꯗꯨꯅ
ꯍꯧꯖꯤꯛꯀꯤꯗꯣ ꯑꯦꯛꯖꯥꯝ ꯊꯥꯕ ꯑꯦꯛꯖꯝ ꯊꯥꯔꯒ ꯂꯩꯕꯅꯦꯕ ꯍꯧꯖꯤꯛꯀꯤꯗꯣ ꯀꯩꯅꯣꯦ ꯁꯥ ꯃꯃꯤꯡ ꯑꯃ ꯂꯩꯕ
ꯑꯥ
ꯑꯗꯨ ꯑꯩꯅ ꯍꯥꯏꯔꯛꯄ ꯑꯗꯨ ꯁꯥꯕꯅꯤꯅ ꯅꯪ ꯈꯪꯕ꯭ꯔꯥ ꯈꯪꯕ꯭ꯔꯥ ꯍꯥꯏꯒꯦ ꯇꯧꯕ ꯅꯪ ꯑꯣꯛꯁꯥ ꯆꯥꯕ꯭ꯔꯥ
ꯄꯁꯥ ꯇꯥꯏ ꯍ
ꯑ ꯅꯪ ꯆꯨꯗꯣꯏ ꯍꯥꯏꯕ ꯈꯔꯤꯡ ꯆꯤꯗꯣꯏ ꯍꯥꯏꯕ ꯁꯥ ꯃꯃꯤꯡ ꯇꯥꯗ꯭ꯔꯤ
ꯇꯥꯗꯔꯤꯌꯦꯌꯦ
ꯉ ꯐꯉꯤ ꯀꯔꯤ ꯇꯔꯁꯦ ꯎ ꯅꯪ ꯆꯍꯤ ꯀꯌꯥ ꯁꯨꯔꯕ ꯇꯔꯥꯗꯤ ꯁꯨꯔꯕ꯭ꯔꯥ
ꯆꯍꯤꯍꯤ ꯇꯔꯥ ꯁꯨꯔꯦ
ꯆꯤꯇ꯭ꯔꯥ ꯐꯁꯔꯅ ꯃꯥꯅꯤꯗ ꯅꯪ ꯑꯣꯛꯁꯥ ꯆꯥꯕ꯭ꯔꯥ
ꯑꯣꯛꯁꯥ ꯆꯥꯏ ꯍꯣꯏ
ꯎꯝ ꯑꯩꯩꯗ ꯑꯣ ꯆꯥꯏ ꯑꯁ
ꯍꯥꯎꯋꯦꯀꯣ
ꯍꯥꯎꯋ ꯎ
ꯑꯣꯛꯁꯥ ꯄꯥꯝꯕ꯭ꯔꯥ ꯁꯟꯁꯥ ꯄꯥꯝꯕ꯭ꯔꯥ ꯌꯦꯟ ꯄꯥꯝꯕ꯭ꯔꯥ ꯉꯥꯅꯨ ꯄꯥꯝꯕ꯭ꯔꯥ ꯉꯥ ꯄꯥꯝꯕ꯭ꯔꯥ
ꯅꯨꯡꯇꯤꯒꯤ ꯆꯥꯅꯉꯥꯏꯔꯣ ꯅ ꯅꯠꯇ꯭ꯔꯒ ꯃꯔꯛꯇ ꯆꯥꯅꯉꯥꯏꯔꯣ
ꯑꯥꯡ ꯍꯥꯏꯗꯤ ꯅꯨꯡꯇꯤꯒꯤ ꯆꯥꯅꯤꯡꯉꯥꯏꯃꯛꯇꯤ ꯅꯠꯇꯕ ꯑꯗꯨꯕꯨ ꯈ꯭ꯋꯥꯏꯗꯒꯤ ꯃꯌꯥꯝ ꯃꯔꯛꯁꯤꯗ ꯈ꯭ꯋꯥꯏꯗꯒꯤ ꯅꯪꯅ ꯄꯥꯝ ꯅ ꯆꯥꯖꯕꯁꯦ
ꯑꯁ ꯑꯩꯗꯤ ꯀꯩꯅꯣ ꯈ꯭ꯋꯥꯏꯗꯗꯒꯤ ꯇꯣꯏ ꯇꯣꯏꯅ ꯆꯥꯕꯅꯤꯅꯣꯏ ꯇꯣꯏ ꯇꯣꯏꯅ ꯆꯥꯒꯟꯕ ꯌꯥꯕꯁꯦ ꯑꯩꯗꯤ
ꯑꯥ ꯑꯣ ꯑꯩꯁꯨ ꯌꯦꯟ ꯄꯥꯝꯃꯤ
ꯇꯔꯤ
ꯌꯦꯟ ꯑꯣꯏꯅ ꯄꯥꯝꯃꯦ ꯑꯩꯁꯨ
ꯑꯁ ꯕꯥꯅꯤꯁꯦ ꯊꯨꯝꯖꯤ ꯊꯨꯝꯅꯔꯛꯇꯧ ꯃꯥꯜꯂꯦꯀꯣ
ꯌꯥꯝꯆꯥ ꯅ ꯍ
ꯁꯤ ꯌꯥꯝ ꯆꯥꯟꯅꯩ ꯎꯝ ꯊꯨꯝꯗꯤ ꯊꯨꯅꯔꯛꯇꯧ ꯃꯥꯜꯂꯦ
ꯑ ꯊꯨꯝ ꯑ ꯆꯠꯂꯁꯦ
ꯊꯦꯂꯥꯒꯔꯤꯗ ꯄꯨꯔꯒ ꯂꯥꯛꯒꯦ ꯅꯪꯕꯨ ꯑꯩꯣꯏ ꯁꯟꯒꯔꯤ ꯑꯃ ꯂꯩ ꯊꯧꯔꯒ ꯂꯥꯛꯀꯦ
ꯍꯣꯏ ꯌꯥꯝ ꯂꯥꯞꯄꯁꯨ ꯅꯠꯇꯕꯅꯤꯅꯀꯣ
ꯎꯝ ꯌꯥꯝ ꯂꯥꯞꯄꯁꯨ ꯅꯠꯇꯕꯅꯤꯅ ꯃꯤꯅꯠ ꯇꯔꯥꯒꯨꯝꯕ ꯐꯦꯡ ꯤ ꯑꯗꯤ ꯍꯥꯏꯔꯛꯑꯗꯤ ꯂꯣꯏꯔꯦ ꯁꯟꯅ ꯑꯃꯅꯤ ꯌꯩꯔꯗꯤ ꯅꯪ ꯃꯅꯤ ꯃꯅꯤꯡ ꯑꯩ ꯃꯅꯤꯡꯗ ꯐꯝꯃꯅꯤ ꯑꯁ ꯀꯨꯝꯃ ꯀꯥꯟꯗ ꯇꯣꯛꯀ꯭ꯔꯣꯝ ꯇꯣꯛꯀ꯭ꯔꯣꯝ ꯇꯧꯔꯅꯤ ꯂꯣꯏꯔꯦ
ꯑ ꯒꯥꯔꯤ ꯐꯝꯕꯒꯤ ꯒꯥꯔꯤ ꯐꯝꯕꯒꯤ ꯑꯋꯥꯕꯁꯨ ꯂꯩꯔꯔꯣꯏ ꯅꯠꯇ꯭ꯔꯥ ꯑꯣꯅꯤꯡꯕ ꯈꯣꯠꯄꯁꯨ ꯂꯩꯔꯔꯣꯏ ꯅꯨꯡꯁꯤꯠ ꯑꯁꯦꯡꯕꯁꯨ ꯑꯥ ꯅꯨꯡꯁꯤꯠ ꯑꯁꯦꯡꯕꯁꯨ ꯐꯪꯉꯅꯤ ꯌꯥꯝ ꯅꯨꯡꯉꯥꯏꯗꯧꯔꯤꯌꯦ ꯀꯃꯥꯏꯅ ꯇꯧꯅꯤ ꯑꯩꯗꯤ ꯉꯥꯏꯕ ꯉꯝꯗ꯭ꯔꯦ
ꯑꯁ ꯑꯩꯈꯣꯏꯗ ꯌꯦꯟ ꯑꯃ ꯁꯟꯗꯧꯅ ꯆꯥꯎꯕ ꯑꯃ ꯂꯩ ꯂꯩꯌꯦꯕ
ꯑꯥ
ꯅꯪ ꯌꯦꯟ ꯆꯥꯅꯤꯡꯉꯦ ꯍꯥꯏꯕꯗꯣ
ꯎꯝ ꯆꯥꯅꯤꯡꯉꯤ ꯍꯣꯏ
ꯅꯣꯡꯃ ꯅꯣꯡꯃ ꯈꯤꯇꯪ ꯈꯤꯇꯪ ꯀꯤꯂꯣ ꯑꯃꯈꯛꯇꯪ ꯂꯦꯟꯊꯔꯒ ꯊꯣꯡꯉ ꯂꯣꯏꯔꯦ ꯑꯗꯨꯕꯨꯗꯤ ꯑꯁ ꯆꯍꯤ ꯑꯃꯃꯨꯛ ꯆ ꯄꯥꯟꯌꯥ ꯂꯩꯌꯦ
ꯑꯁ ꯅꯨꯡꯉꯥꯏꯗꯣꯔꯤꯍꯦ ꯌꯦꯟꯖꯥꯡ ꯑꯗꯨꯝ ꯍꯥꯎꯔꯁꯨ ꯆꯥꯅꯤꯡꯗꯦꯅꯦ ꯅꯪ ꯅꯨꯡꯇꯤꯒꯤ ꯆꯥ ꯌꯥ ꯌꯥꯕ꯭ꯔꯣ
ꯎꯝ ꯅꯪ ꯆꯥꯅꯤꯡꯗ꯭ꯔꯗꯤ ꯀꯩꯅꯣ ꯑꯃꯨꯛ ꯄꯤꯁꯜꯂ ꯂꯩꯕꯥꯛꯀꯨꯝꯕ ꯄꯤꯁꯜꯂ ꯂꯔ ꯅꯪ ꯑꯃꯨꯛ ꯆꯥꯅꯤꯡꯗ꯭ꯔꯗꯤ
ꯍꯣꯏ ꯍꯣꯏ ꯑꯗꯨꯁꯨ ꯌꯥꯏꯑ ꯑꯩꯗꯤ ꯂꯩꯕꯥꯛ ꯆꯥꯕꯁꯨ ꯌꯥꯝ ꯍꯩꯑ ꯎꯝ ꯃꯍꯥꯎ ꯌꯥꯝ ꯂꯩꯑ ꯅꯪ ꯇꯥꯔꯕ
ꯄ ꯇꯨꯔ ꯑꯁ ꯈꯍꯥꯎꯁꯤꯗꯤꯕ ꯅꯪ ꯁꯤꯕꯨ ꯁꯤꯒꯅꯤ ꯆꯥꯔꯨꯔꯗꯤ
ꯑꯩꯗꯤꯅꯦ ꯂꯩꯕꯥꯛ ꯆꯥꯕꯗꯅꯦ ꯍꯥꯎꯃꯟ ꯍꯥꯎꯃꯟꯗꯅꯅꯦ ꯑ ꯐꯛꯂꯥꯡ ꯐꯛꯂꯥꯡꯗꯅꯦ ꯊꯧꯔꯤꯅ ꯀꯤꯁ ꯀꯤꯔꯦꯗꯅ ꯑꯗꯨꯒ ꯑꯩ ꯂꯩꯁꯤꯒ ꯀꯤꯁꯤꯜꯂꯦꯗꯅ‍‌ ꯑꯓꯨ ꯆꯥꯕꯅꯤ ꯍꯥꯏꯗꯤꯅꯦ ꯍꯥꯎꯃꯟꯕꯒꯤ ꯑꯩꯒꯤ ꯂꯩꯁꯨ ꯄꯨꯂꯞ ꯌꯣꯠꯊ ꯌꯣꯠꯊꯒꯦ ꯇꯧꯋꯤ ꯍꯥꯏꯕ
ꯑꯁ
ꯍꯥꯎꯕꯩ ꯆꯥꯡꯁꯦ
ꯄꯨꯔꯥ ꯅꯪꯁꯤꯗꯤ ꯃꯤ ꯅꯠꯇ꯭ꯔꯦꯅꯦ ꯁꯥ
ꯑꯗꯨꯅꯦ ꯑꯗꯨꯅꯦ ꯀꯃꯥꯏꯅ ꯇꯧꯅꯤ
ꯀ ꯀꯔꯝ ꯀꯥꯟꯗ ꯅꯪꯁ ꯑꯣꯜꯂꯛꯄꯅꯣ ꯅꯍꯥꯟ ꯃꯈꯩ ꯃꯤ ꯐꯖ ꯃꯤꯗꯧꯅ ꯐꯖꯅ ꯂꯩꯔꯒ
ꯉꯔꯥꯡ ꯅꯍꯥꯟꯅ ꯑꯣꯜꯂꯛꯄ꯭ꯔꯥ ꯈꯪꯗꯤꯌꯦ
ꯂꯩꯕꯥꯛ ꯍꯦꯛ ꯆꯥꯕ ꯍꯧꯕꯗꯒꯤ ꯑꯣꯜꯂꯛꯄ ꯃꯥꯜꯂꯦ ꯑꯩꯅ ꯈꯟꯕꯗ
ꯁꯥ ꯅꯪ ꯁꯥꯁꯦ ꯃꯈꯜ ꯑꯃꯅꯤꯀꯣ
ꯑꯥ
ꯈꯪꯗꯦ ꯅꯪ ꯉꯁꯤ ꯀꯥꯏ ꯆꯜꯂꯨꯏ
ꯉꯁꯤ ꯑꯩ ꯊꯕꯛ ꯆꯠꯂꯦ
ꯁꯦꯁ ꯀꯔꯤ ꯊꯕꯛꯅꯣ
ꯁꯨꯝ ꯀꯣꯏꯕꯒꯤ ꯊꯕꯛ
ꯋꯥ ꯃꯤ ꯃꯆꯥꯗꯤ ꯀꯣꯏꯕꯒꯤ ꯃꯤ ꯃꯆꯥꯗꯤ ꯀꯣꯏꯕꯒꯤ ꯊꯕꯛꯀ ꯐꯪꯈ꯭ꯔꯦꯀꯣ
ꯍꯣꯏ ꯀꯣꯏꯕꯒꯤ ꯊꯕꯛꯀ ꯐꯪꯉꯦ ꯌꯥꯝ ꯅꯨꯡꯉꯥꯏꯇ꯭ꯔꯥ ꯅꯪꯁꯨ ꯐꯪꯅꯤꯡꯕ꯭ꯔꯣ
ꯑꯁꯦ ꯐꯪꯅꯤꯡ ꯑꯩꯗꯤ ꯐꯪꯅꯤꯡꯗꯦꯗ
ꯀꯩꯒꯤꯅꯣ
ꯑꯁ ꯍꯧꯖꯤꯛꯀꯥꯟ ꯀꯣꯏꯕꯁꯦ ꯈꯣꯡ ꯄꯥꯛ ꯅꯥꯔꯛꯄ ꯑꯗꯨꯒꯤ ꯑꯁ ꯀꯣꯏꯕ ꯆꯠꯅꯤꯡꯗꯦꯗ ꯑꯗꯨ ꯑꯩꯒꯤ ꯍꯥꯞꯄꯤꯌꯣꯅꯦ ꯑꯃ
ꯑꯗꯣ ꯑ ꯈꯣꯡꯅ ꯌꯥꯝꯅ ꯆꯠꯄꯁꯦ ꯍꯛꯆꯥꯡꯗꯤ ꯐꯩ ꯍꯥꯏꯕꯅꯤ
ꯑꯁ ꯑꯗꯨ ꯑꯣꯏꯔꯗꯤ ꯀꯤꯂꯣꯃꯤꯇꯔ ꯀꯨꯟꯃꯨꯛ ꯑꯗꯨꯝ ꯑ ꯀꯤꯂꯣꯃꯤꯇꯔ ꯀꯨꯟ ꯈꯥꯏꯃꯨ ꯑꯥ ꯃꯊꯪ ꯃꯊꯪ ꯃꯈꯥ ꯀꯨꯝꯗꯦ ꯀꯨꯝ ꯆꯠ
ꯅ ꯆꯠꯃꯜꯂꯁꯨꯅꯦ ꯍꯦꯟꯖꯤꯟꯅ ꯆꯞꯃꯜꯂꯁꯨ ꯍꯛꯆꯥꯡ ꯐꯠꯇꯕ ꯃꯥꯜꯂꯦ ꯆꯥꯡ ꯆꯥꯡ ꯑꯃ ꯂꯩꯗꯅ
ꯎꯝ ꯀꯩꯗꯧꯕꯒꯤ
ꯈꯪꯗꯦ ꯀꯩꯒꯤꯅꯣꯗꯤ ꯈꯪꯗꯦ ꯀꯣ ꯑꯗꯨ ꯅꯨꯃꯤꯠ ꯑꯃꯗ ꯄꯨꯡ ꯑꯃ ꯃꯨꯛꯀꯨꯝꯕ ꯈꯣꯡꯅ ꯆꯠꯄꯁꯦ ꯑꯁꯤꯁꯦ ꯍꯛꯆꯥꯡꯒꯤꯗꯃꯛꯇꯗꯤ ꯌꯥꯝ ꯐꯩ ꯍꯥꯏꯌꯦ
ꯗꯤ ꯑꯩꯗꯤ ꯅꯨꯡꯇꯤꯒꯤ ꯈꯣꯡꯁꯦ ꯄꯨꯡ ꯑꯃ ꯍꯦꯟꯅ ꯆꯠꯂꯦꯗ ꯑꯗꯨ ꯑꯣꯏꯗꯤ ꯑꯩꯁꯦ ꯌꯥꯝ ꯐꯔꯝꯃꯅꯤ ꯍꯆꯥꯡ
ꯎꯝ
ꯑꯗꯒꯤ ꯑꯃꯨꯛ ꯍꯧꯒꯠꯂꯅꯤ ꯑꯃꯨꯛ ꯆꯠꯂꯅꯤ ꯉꯍꯥꯛꯇꯪ ꯑꯃꯨꯛ ꯐꯝꯃꯅꯤ ꯑꯃꯨꯛ ꯆꯠꯂꯅꯤ ꯑꯁ
ꯎꯝ ꯅꯪ ꯆꯠꯄꯒꯤ ꯆꯠꯄꯒꯤ ꯑꯆꯧꯕ꯭ꯔꯥ
ꯆꯠꯄꯒꯤ ꯑꯆꯧꯕꯅꯤ ꯎꯝ ꯅꯪꯁꯨ ꯌꯥꯎꯅꯤꯡꯕ꯭ꯔꯥ ꯆꯠꯄꯒꯤ
ꯑꯩ ꯑꯩ ꯑꯩꯁꯨ ꯇꯧꯔꯤꯌꯦ ꯑꯗꯨꯕꯨꯗꯤ ꯆꯠꯄꯒꯤ ꯑꯆꯧꯕ ꯑꯣꯏꯔꯤꯌꯦ ꯎꯝ
ꯑꯁ ꯍꯟꯗꯛ ꯃꯔꯛꯁꯦ ꯆꯠ ꯃꯥꯟꯅꯅ ꯑꯁ ꯂꯧ ꯆꯠꯄꯗꯣ ꯒꯥꯔꯤ ꯑꯃꯇ ꯍꯥꯠꯇꯕꯒꯤ ꯑꯁ ꯃꯥꯏꯒꯁꯦ ꯄꯨꯔꯥ ꯌꯥꯝꯅ ꯀꯥꯔꯒ ꯂꯩꯔꯤꯅꯤ
ꯑꯣ ꯎꯝ ꯅꯨꯡꯁꯥ ꯌꯩꯕꯗ ꯀꯩꯝ ꯇꯧꯗꯅꯤꯡꯉꯥꯏ ꯆꯟꯗꯣꯟꯒꯨꯝꯕ ꯇꯩꯁꯤꯜꯂꯣ
ꯑ ꯅꯨꯡꯁꯥ ꯌꯩ ꯌꯩꯁꯟꯕꯗꯣ ꯑꯁ ꯃꯥꯏꯒꯁꯦ ꯀꯥꯔꯛꯈ꯭ꯔꯦ ꯍꯟꯗꯛꯇꯤ ꯌꯥꯗ꯭ꯔꯦ ꯌꯦꯡꯕ ꯌꯥꯗ꯭ꯔꯦ ꯅꯛꯇꯤ
ꯆꯟꯗꯣꯟ ꯇꯩꯌꯣ ꯑꯗꯨ
ꯅꯍꯥꯟ ꯃꯈꯩꯗꯤ ꯀꯩꯅꯣ ꯑꯦꯛꯇꯔꯒꯨꯝꯅ ꯈꯔ ꯐꯖꯔꯝꯕꯅꯦ ꯅꯠꯇ ꯋꯥ
ꯍꯣꯏ ꯍꯣꯏ ꯑꯩ ꯌꯥꯝ ꯊꯥꯖꯩꯌꯦ
ꯎꯝ ꯈꯔ ꯀꯌꯥꯃꯨꯛ ꯊꯥꯖꯕ꯭ꯔꯥ ꯕꯣꯔꯥ ꯀꯌꯥꯃꯨꯛ ꯊ
ꯑꯩ ꯆꯥꯝꯃꯃꯨꯛ ꯊꯥꯖꯩꯌꯦ
ꯑꯁ ꯕꯣꯔꯥ ꯆꯥꯝꯃꯃꯨꯛ ꯍꯥꯏ ꯇꯪꯈꯥꯏ ꯐꯥꯎ ꯌꯎꯗꯤ ꯍꯦ ꯑꯩꯉꯣꯟ ꯆꯥꯎꯗꯦꯦ ꯑꯩꯉꯣꯟꯗ ꯊꯥꯖꯒꯗꯕꯁꯦ ꯕꯣꯔꯥ ꯂꯤꯁꯤꯡ ꯂꯤꯁꯤꯡ ꯊꯥꯖꯒꯗꯕ ꯃꯤꯅꯅꯤ ꯕꯣꯔꯥ ꯆꯥꯝꯃꯛꯇꯪ ꯊꯥꯖꯔꯒ
ꯅꯪꯅ ꯕꯣꯔꯥ ꯑꯁꯤꯃꯨꯛꯀꯤ ꯆꯥꯡꯗꯒꯤ ꯀꯌꯥꯃꯨꯛ ꯊꯥꯖꯒꯦꯅ ꯍꯪꯗꯕꯒꯤꯅꯤ ꯑꯗꯨ ꯅꯪꯅ ꯄꯤꯒꯗꯧꯕꯅꯦ
ꯀ ꯀꯥꯏꯗꯒꯤ ꯑꯦꯛꯖꯥꯝ ꯊꯥꯕ ꯀꯥꯟꯗ ꯅ ꯑꯁꯤꯒꯤ ꯆꯥꯡꯗ ꯏꯌꯨ ꯑꯁꯤ ꯆꯥꯡꯗ ꯏꯌꯨ ꯍꯥꯏꯕ꯭ꯔꯅꯦ ꯄꯨꯂꯞ ꯏꯒꯗꯕꯅꯦꯕ ꯈꯪꯕꯁꯤꯡꯗꯣ
ꯑ ꯑꯗꯨꯁꯨ ꯑꯃꯨꯛꯀ ꯆꯨꯝꯈ꯭ꯔꯦꯅꯦ ꯀꯃꯥꯏꯅ ꯇꯧꯗꯣꯏꯅꯣ ꯑꯩꯅꯕꯨꯗꯤ ꯆꯨꯝꯃꯤꯅꯦꯕ ꯀꯣ ꯑꯩꯅꯕꯨꯗꯤ ꯆꯨꯝꯃꯤꯅꯦꯕꯀꯣ ꯅꯪꯅ ꯅꯪꯅ ꯍꯧꯖꯤꯛꯀꯤ ꯃꯇꯥꯡꯗꯣ ꯑꯗꯣ ꯅꯪꯅ ꯉꯝꯁꯤꯟꯈ꯭ꯔꯦꯕ
ꯑꯗꯨꯗꯤ ꯑꯗꯨꯗꯤ ꯅꯟꯅ ꯆꯨꯝꯕ ꯑꯗꯨꯗꯤ ꯅꯟꯅ ꯆꯨꯝꯕ ꯑꯩꯅ ꯉꯝꯕ ꯑꯩꯅ ꯂꯥꯟꯕ ꯅꯪꯅ ꯆꯨꯝꯕ ꯑꯩꯅ ꯂꯥꯟꯕ ꯉꯝꯕ ꯑꯩꯅ ꯂꯥꯟꯕ ꯉꯝꯕ
ꯑ ꯑꯩꯅ ꯆꯨꯝꯕ ꯉꯝꯗꯕ ꯑ ꯍꯣꯏ ꯑꯁ ꯌꯥꯝ ꯍꯩꯌꯦ ꯅꯪ ꯀꯃꯥꯏꯅ ꯇꯧꯔꯤꯅꯣ
ꯑꯗꯨꯗꯤ ꯌꯦꯟꯅ ꯑꯍꯟ ꯑꯣꯏꯕ꯭ꯔꯥ ꯌꯦꯟꯔꯨꯝꯅ ꯑꯍꯟ ꯑꯣꯏꯕ꯭ꯔꯥ
ꯑꯗꯨꯒꯤ ꯃꯇꯥꯡꯗꯣ ꯌꯧꯈ꯭ꯔꯗꯤ ꯑꯩꯁꯨ ꯈꯪꯗꯦ ꯅꯪ ꯅꯪꯗꯤ ꯈꯪꯕ꯭ꯔꯣ ꯀꯅꯥꯅ ꯍꯟꯒꯦ ꯍꯥꯏꯗꯣ
ꯎꯝ ꯅꯅꯥꯎ ꯅꯨꯄꯤꯅ ꯇꯥꯛꯄꯤꯕꯅꯦ ꯉꯁꯥꯏꯗꯣ
ꯑꯣ ꯑꯗꯣ ꯃꯥꯅꯗꯤ ꯀꯩ ꯀꯩ ꯀꯅꯥꯅ ꯍꯜꯂꯦ ꯍꯥꯏꯒꯦ
ꯃꯥꯅꯔꯣ꯫
ꯑꯥ
ꯃꯥꯗꯤ ꯍꯥꯏꯕ ꯉꯝꯗꯦ ꯍꯥꯏꯌꯦ ꯅꯣꯏꯗ ꯌꯦꯟ ꯃꯄꯤ ꯑꯃ ꯂꯩꯕꯗꯣ
ꯑꯥ
ꯃꯥꯅ ꯃꯆꯥꯁꯤꯡꯗꯒꯤꯗꯤ ꯃꯥꯅ ꯑꯍꯟ ꯑꯣꯏꯌꯦ ꯍꯥꯏ꯫ ꯃꯥꯅ ꯃꯔꯣꯝꯗ ꯑꯣꯞꯄꯤꯔꯒ ꯃꯥꯅ ꯑꯃꯨꯛ ꯑꯗꯨꯗꯒꯤ ꯃꯆꯥꯥꯛ ꯑꯣꯟꯈ꯭ꯔꯕꯅꯤꯅ꯫ ꯃꯄꯤꯅ ꯑꯍꯟ ꯑꯣꯏꯌꯦ ꯍꯥꯏꯌꯦ꯫
ꯑꯗꯣ ꯃꯄꯤꯗꯣ ꯀꯩꯗꯒꯤ ꯑꯣꯜꯂꯛꯄꯤ ꯖꯥꯠꯅꯣ꯫
ꯈꯪꯗꯦ ꯃꯄꯤꯗꯣ ꯀꯩꯗꯒꯤ ꯑꯣꯜꯂꯛꯈꯤꯕꯅꯣ꯫ ꯁꯟ ꯁꯟꯅ ꯐꯥꯏꯗꯧꯔꯛꯄꯗꯒꯤ ꯒꯤ ꯌꯥꯎꯔ ꯌꯥꯎꯁꯜꯂꯛ ꯆꯥꯔ ꯈꯪꯉꯗꯦ꯫
ꯑꯗꯨꯁꯨ ꯆꯨꯝꯃꯝꯕ ꯌꯥꯏꯌꯦ ꯀꯃꯥꯏ ꯇꯧꯏꯅꯣ ꯅꯪꯁꯦ ꯌꯥꯝ ꯍꯩꯌꯦ ꯍꯥꯏꯕ ꯥꯄꯥ
ꯑꯁ ꯑꯦꯛꯇꯔꯦꯁꯅꯦ ꯀꯩꯅꫭ ꯑꯩ ꯔꯔ
ꯅꯨꯄꯤ ꯑꫭꯟꯈ꯭ꯔꯦꯀꯣ ꯅꯪ ꯅꯪ ꯅꯪ ꯅꯨꯄꯤ ꯑꯣꯟꯈ꯭ꯔꯦꯀꯣ꯫
ꯍꯥꯥ
ꯅꯨꯄꯤ ꯑꯣꯟꯈ꯭ꯔꯦ ꯅꯪ꯫
ꯅꯠꯇꯦ ꯁꯝꯗꯤ ꯈꯔꯥ ꯈꯔꯥ ꯁꯥꯡꯉꯦ ꯈ꯭ꯋꯥꯡ ꯌꯥꯎꯋꯦ꯫
ꯑꯣ ꯑꯗꯨꯅꯅꯦꯗꯅ ꯅꯪ ꯍꯥꯏꯕ ꯁꯣꯏꯔꯤꯗꯣ꯫
ꯎꯝ
ꯑꯗꯣ ꯂꯐꯨ ꯄꯥꯟꯕꯤ ꯎꯔꯕꯥ꯫
ꯂꯐꯨ ꯄꯥꯝꯕꯤ꯫ ꯑꯁ ꯩꯈꯣꯏꯗ ꯗꯃꯥ ꯂꯩꯌꯦꯍꯦ ꯂꯐꯣꯏꯗꯤ꯫
ꯑꯣ ꯂꯐꯣꯏꯕꯨꯗꯤ ꯗꯃꯥꯗꯝ ꯂꯩꯔꯝꯅꯤ ꯑꯗꯣ ꯂꯐꯨ ꯄꯥꯝꯕꯤ꯫ ꯂꯐꯣꯏ ꯄꯥꯟꯕꯤ ꯑꯣ
ꯂꯐꯨ ꯄꯥꯝꯕꯤꯁꯨ ꯂꯩꯌꯦ ꯂꯐꯣꯏ ꯄꯥꯝꯕꯤ ꯍꯥ
ꯋꯥꯡꯕ꯭ꯔꯣ ꯇꯦꯟꯕ꯭ꯔꯣ ꯅꯦꯝꯕ꯭ꯔꯣ꯫
ꯐꯨꯗꯤ
ꯋꯥꯡꯉꯦ꯫
ꯎꯝ
ꯑꯋꯥꯡ ꯕꯖꯥꯠꯁꯦ ꯃꯥꯒꯤ ꯃꯍꯩꯁꯦ ꯆꯥꯎꯕ꯭ꯔꯥ ꯄꯤꯛꯄ꯭ꯔꯥ꯫
ꯑꯁ ꯑꯈꯣꯏꯔꫭꯝ ꯑꯈꯣꯏꯔꫭꯝ ꯅ ꯍꯧꯕꯗꯨꯗꯤ ꯃꯔꯨꯁꯨ ꯑꯃꯨꯛ ꯌꯥꯎꯋꯦ ꯄꯤꯛꯑꯦꯗ ꯄꯤꯛꯇ꯭ꯔꯨ ꯄꯤꯛꯑꯒ꯫
ꯑꯣ ꯑꯗꯨꯒ ꯃꯔꯨ ꯃꯅꯨꯡꯗꯁꯨ ꯌꯥꯎꯕꯥ꯫
ꯎꯝ
ꯑꯗꯨ ꯃꯔꯨ ꯃꯔꯨ ꯃꯅꯨꯡꯗꯤ ꯌꯥꯎꯕ ꯄꯣꯠꯁꯦ ꯑꯁꯤꯁꯦ ꯀꯩꯒꯤꯅꯦ ꯍꯥꯏ ꯍꯥꯏꯒꯦ꯫
ꯑꯗꯨꯗꯨꯔꫭ꯫
ꯑꯥ
ꯄꯣꯂꯥꯞ ꯆꯥꯁꯤꯜꯂꯅꯤ ꯑꯗꯨ ꯊꯤꯐꯥꯏꯔꯛꯑꯀꯥꯟꯗ ꯅꯨꯡꯉꯥꯏꯅꯤꯉꯥꯏꯅꯤ ꯍꯥꯏꯌꯦ꯫ ꯃꯇꯨꯝ ꯃꯇꯨꯝ ꯌꯥꯎꯔꯛꯀꯅꯤꯅ ꯄ ꯑꯗꯨ ꯃꯔꯨ ꯆꯠꯂꯗꯤ ꯊꯤ ꯄꯥꯏꯔꯛꯑ ꯀꯥꯟꯗ ꯌꯥꯎꯔꯛꯀꯅꯤꯅ꯫
ꯑꯗꯨꯒꯀꯣ ꯃꯤꯅ ꯁꯨꯝ ꯍꯥꯏꯕ ꯗꯥ ꯑꯁꯤ ꯂꯐꯣꯏ ꯂꯐꯣꯏꯗ ꯃꯔꯨ-ꯃꯔꯨ ꯌꯥꯎꯔꯛ ꯄꯁꯦ ꯑꯁꯤꯁꯦ ꯂꯐꯣꯏ ꯄꯥꯝꯕꯤ ꯃꯅꯥꯛꯇꯣ ꯁꯦꯡꯕꯤꯗꯕꯩꯅꯦ ꯑꯩꯌꯦ꯫
ꯅꯐꯣꯏ ꯄꯥꯝꯕꯤꯗꯨ ꯁꯦꯝꯕꯤꯗꯕꯒꯤ꯫
ꯎꯝ ꯂꯐꯣꯏ ꯄꯥꯝꯕꯤ ꯃꯅꯥꯛꯇꯣ ꯁꯦꯡꯕꯤꯗꯕꯒꯤꯅꯦ ꯍꯥꯏꯌꯦ꯫
ꯑꯁ ꯀꯟꯅ ꯀꯅꯥꯅ ꯍꯥꯏꯕ꯭ꯔꯥ ꯑꯗꯨ ꯋꯥꯗꯣ ꯃꯆꯤꯟ ꯃꯆꯤꯟ ꯊꯤꯕꯗ ꯋꯥ ꯍꯥꯏꯅꯤꯡꯉꯥꯏ ꯂꯩꯇꯕꯒꯤ ꯍꯥꯏꯕꯅꯤ ꯑꯩꯉꯣꯟꯗ ꯊꯥꯔꯛꯑꯣ ꯑꯗꯨ ꯅꯨꯄꯥꯔ ꯅꯨꯄꯤꯔ ꯅꯣꯏ ꯃꯔꯣ
ꯑꯣ ꯑꯗꯨ ꯀꯣ ꯃꯤ ꯑꯍꯟꯁꯤꯡꯅ ꯑꯗꯨꯃꯥꯏꯅ ꯍꯥꯏꯅꯕꯒꯨꯝ ꯇꯧꯕ ꯑꯩꯅ ꯈꯟꯕꯗ ꯀꯅꯥꯅ ꯀꯅꯥꯅ ꯍꯥꯏꯕꯅꯣ ꯍꯥꯏꯕꯗꯨꯗꯤ ꯑꯩꯁꯨ ꯅꯤꯡꯁꯤꯡꯗ꯭ꯔꯦꯕ
ꯑꯗꯨꯗꯤ ꯄꯣꯔꯥ ꯂꯥꯜꯂꯦ ꯄꯣꯔꯥ ꯂꯥꯜꯂꯦ ꯐꯥꯒꯤꯁꯨ ꯐꯥꯒꯤ ꯑꯁꯦꯡꯕꯁꯨ ꯑꯁꯦꯡ ꯄꯨꯔꯥ
ꯑꯥ
ꯂꯥꯡꯈ꯭ꯔꯦ ꯂꯥꯡꯈ꯭ꯔꯦ
ꯂꯥꯟꯈ꯭ꯔꯕ ꯑꯗꯨꯗꯤ ꯁꯣꯡꯁꯤꯟꯕꯩꯅꯦ ꯎ ꯍꯥꯏꯕ ꯑꯗꯨꯃꯥꯏꯅ ꯑꯩꯁꯦ ꯃꯤꯅ ꯑꯑꯍꯟ ꯁꯤꯡꯅ ꯍꯥꯏꯕꯅꯤꯅ ꯑꯩ ꯊꯥꯖꯔꯝꯕꯅꯦ ꯑꯗꯨꯗ ꯅꯪ ꯍꯧꯖꯤꯛ ꯍꯥꯏꯔꯕꯅꯤꯅ ꯅꯪ ꯅꯪꯒꯤ ꯋꯥ ꯑꯣꯏꯅ ꯊꯥꯖꯔꯒꯦꯀꯣ
ꯎꯝ ꯑꯗꯨꯀꯣ ꯑꯩꯈꯣꯏꯗ ꯂꯐꯣꯏ ꯄꯥꯝꯕꯤꯗꯨꯀꯣ
ꯑꯥ
ꯌꯨꯕꯤ ꯑꯣꯏꯅ ꯄꯥꯜꯂꯛꯄ
ꯑꯣ
ꯑꯍꯜ ꯂꯃꯟ ꯑꯁꯤꯅ ꯍꯥꯏꯕꯗꯣ ꯁꯟꯁꯤꯅꯟ ꯌꯨꯟ ꯍꯥꯡꯕꯤꯕꯒꯤꯅꯤ ꯍꯥꯏꯌꯦ
ꯑꯣ ꯗꯐꯣꯏ ꯄꯥꯝꯕꯤ ꯍꯧꯔꯛꯄꯁꯦ
ꯎꯝ ꯂꯐꯣꯏ ꯄꯥꯝꯕꯤꯗ ꯌꯨꯕꯤ ꯑꯣꯏꯅ ꯄꯥꯜꯂꯛꯄ ꯑꯁ
ꯑꯣ ꯂꯐꯣꯏ ꯄꯥꯝꯕꯤꯗ ꯌꯨꯕꯤ ꯑꯣꯏꯅ ꯄꯥꯜꯂꯛꯄ
ꯎꯝ
ꯑꯁ ꯑꯗꯨꯗꯤ ꯌꯥꯝ ꯉꯛꯑꯦ